ꯇꯕꯔꯣ
ꯑꯣꯏ
ꯎꯝ
ꯀꯔꯤ ꯇꯧꯔꯤꯒꯦ
ꯀꯩꯁꯨ ꯇꯧꯗꯦ ꯑꯗꯨꯝ ꯊꯕꯛ ꯑꯃ ꯍꯥꯏꯁꯤꯔꯥ ꯑꯗꯨꯝ ꯅꯪ ꯋꯥꯔꯤ ꯁꯥꯔ ꯂꯩꯔꯤꯅ ꯀꯩꯅꯣ ꯀꯩꯗꯨꯗꯣꯏꯅꯣ
ꯍꯧꯖꯤꯛꯇꯤ ꯃꯤ ꯂꯥꯛꯄ꯭ꯔꯣ ꯅꯪꯒꯤ ꯗꯨꯀꯥꯟꯗ
ꯍꯧꯖꯤꯗꯤ ꯃꯤ ꯂꯛꯇꯦ
ꯑꯣ ꯑꯆꯥ ꯅꯪꯒꯤꯁꯦ ꯊꯕꯛ ꯃꯤꯌꯦꯡ ꯃꯤ ꯃꯤ ꯅꯪꯒꯤ ꯗꯨꯀꯥꯟ ꯂꯥꯛꯄꯗꯣ ꯀꯔꯤꯒꯤ ꯃꯇꯝꯗ ꯃꯤ ꯌꯥꯝ ꯂꯥꯛꯄ꯭ꯔꯣ
ꯑꯝ ꯀꯔꯤ ꯍꯥꯏꯁꯤ ꯃꯝ
ꯑꯌꯨꯛꯅ ꯌꯥꯝꯃꯔꯣ ꯅꯨꯡꯊꯤꯅ ꯌꯥꯝꯃꯔꯣ ꯅꯇꯩ ꯏꯚꯤꯅꯤꯡꯗ ꯌꯥꯝ ꯂꯥꯛꯄ꯭ꯔꯣ ꯃꯤ
ꯎꯝ ꯗꯦ ꯇꯥꯏꯝ ꯗꯦ ꯇꯥꯏꯝꯅ ꯑꯗꯨꯝ ꯂꯥꯛꯑꯦ ꯅꯨꯡꯊꯤꯟꯅꯀꯣ
ꯑꯣ
ꯅꯨꯡꯊꯤꯅ ꯂꯥꯛꯑꯦ ꯑꯗꯣ ꯎꯝ ꯀꯔꯤ ꯍꯥꯏꯁꯤꯔꯥ ꯑꯩꯈꯣꯏꯒꯤꯗꯗꯤ ꯀꯁꯇꯃꯔꯗꯣ ꯐꯣꯔꯦꯟꯅꯔꯗꯤ ꯌꯥꯝꯃꯦꯕ
ꯑꯥ
ꯑꯗꯨ ꯍꯧꯖꯤꯛꯀꯥꯟꯗꯤ ꯐꯣꯔꯦꯟꯅꯔꯁꯤꯡꯁꯦ ꯃꯣꯏ ꯃꯣꯏꯒꯤ ꯌꯨꯝꯗ ꯁꯝꯃꯔ ꯚꯦꯀꯦꯁꯟ ꯂꯩꯕꯒꯤꯀꯣ
ꯑꯣ
ꯑꯗꯨꯝ ꯆꯠꯈ꯭ꯔꯦ ꯑꯗꯣ ꯍꯧꯖꯤꯛꯀꯥꯟꯗꯤ ꯀꯁꯇꯃꯔꯁꯦ ꯀꯌꯥ ꯌꯥꯝꯗꯦ ꯌꯦ
ꯑꯣ ꯃꯣꯏꯁꯨ ꯁꯝꯃꯔ ꯚꯦꯀꯦꯁꯟ ꯐꯪ ꯐꯪꯕ꯭ꯔꯣꯅꯦ
ꯐꯪꯉꯤꯅ ꯀꯩꯅꯣ ꯑꯗꯨꯝ ꯂꯣꯏꯅ ꯇꯧꯏꯅꯦ
ꯑꯗꯨꯗꯤ ꯃꯣꯏꯁꯨ ꯏꯁꯇꯨꯗꯦꯟꯒ ꯆꯞ ꯃꯥꯟꯅꯔꯦꯅꯦ
ꯍꯣꯏ ꯆꯞ ꯃꯥꯟꯅꯕꯅꯦ
ꯑꯣ ꯑꯠꯆꯥ ꯃꯣꯏꯁꯦ ꯅꯨꯃꯤꯠ ꯀꯌꯥ ꯀꯨꯝꯕ ꯁꯨꯇꯤ ꯐꯪꯕ꯭ꯔꯥ ꯀꯣ
ꯁꯨꯇꯤꯗꯣ ꯋꯥꯟ ꯃꯟꯁ ꯇꯨ ꯃꯟꯁ ꯀꯨꯝꯕ ꯑꯗꯨꯝ ꯐꯪ ꯐꯪꯕꯅꯦ ꯑꯗꯣ ꯑꯩꯒꯤ ꯕꯣꯁꯗꯤꯀꯣ
ꯎꯝ
ꯑꯒꯁ ꯖꯨ ꯖꯨꯟ ꯖꯨꯟ ꯗꯦꯠ ꯅꯥꯏꯟꯗ ꯆꯠꯈ꯭ꯔꯦꯕ
ꯑꯣ
ꯑꯗꯨ ꯑꯥꯒꯁ ꯗꯦꯠ ꯇꯦꯟ ꯑꯥꯒꯁ ꯗꯦꯠ ꯇꯦꯟ ꯑꯣꯔ ꯅꯥꯏꯟꯗ ꯂꯥꯛꯀꯅꯤ ꯍꯥꯏꯌꯦ
ꯎꯝ ꯗꯦꯠ ꯅꯥꯏꯟ ꯗꯦꯠ ꯇꯦꯟ ꯑꯗꯨꯗꯤ ꯊꯥ ꯑꯃꯗꯤ ꯁꯨ ꯁꯨꯌꯦꯅꯦꯀꯣ ꯐꯖꯅ
ꯑꯦ ꯀꯩꯅꯣ ꯊꯥ ꯑꯅꯤꯅꯤꯍꯦ ꯀꯩꯅꯣ
ꯌꯦ ꯖꯨꯟ ꯗꯦꯠ ꯅꯥꯏꯟꯗꯒꯤ ꯍꯧꯗꯧꯕ ꯑꯥ ꯖꯨꯟ ꯗꯦꯠ ꯅꯥꯏꯟꯗꯒꯤ ꯍꯧꯕ ꯅꯠꯇ꯭ꯔꯣ ꯃꯥꯒꯤꯗꯣ
ꯖꯨꯟ ꯗꯦꯠ ꯅꯥꯏꯟꯗꯒꯤ ꯖꯨꯟ ꯗꯦꯠ ꯅꯥꯏꯟꯗ ꯃꯥ ꯁꯝꯃꯔ ꯕꯤ ꯀꯦꯁꯦꯟ ꯆꯠꯈ꯭ꯔꯦꯕꯀꯣ
ꯑꯥ
ꯑꯗꯨꯒ ꯗꯦꯠ ꯇꯦꯟ ꯗꯦꯠ ꯇꯦꯟꯗ ꯑꯒ꯭ꯁ ꯗꯦꯠ ꯇꯦꯟꯗ ꯖꯨꯟ ꯖꯨꯂꯥꯏ ꯑꯥꯒꯁ ꯑꯒꯁ ꯗꯦꯠ ꯇꯦꯟꯗ
ꯑꯗꯨꯗꯤ ꯊꯥ ꯑꯅꯤ ꯑꯣꯏꯔꯦ ꯍꯣꯏ ꯍꯥꯏꯗꯤ ꯉꯁꯥꯏꯗꯣ ꯖꯨꯂꯥꯏꯔꯅ ꯈꯜꯂꯨꯕ ꯑꯗꯨꯒꯤꯅꯤ
ꯑꯥ ꯑꯒ꯭ꯁ ꯗꯦꯠ ꯇꯦꯟꯗ
ꯑꯣ ꯑꯆꯥ ꯉꯁꯤꯗꯤ ꯃꯤ ꯃꯤ ꯂꯥꯛꯄ꯭ꯔꯣ ꯈꯣꯏꯗꯤ ꯍꯧꯗ꯭ꯔꯤꯌꯦ
ꯑꯥ
ꯉꯁꯤꯗꯤ ꯌꯦꯟ ꯆꯥꯗꯧ ꯑ ꯍꯦ ꯌꯦꯟ ꯆꯥꯗꯧꯕꯅꯦ ꯉꯁꯤꯗꯦ
ꯑꯣ ꯃꯤ ꯀꯅꯥꯅ ꯂꯩꯔꯛꯄ꯭ꯔꯣ
ꯁꯤꯗ ꯅꯨꯄꯤ ꯑꯃ ꯂꯩꯔꯦꯗꯣ ꯑꯗꯨꯗꯤ ꯌꯥꯔꯣꯏ ꯍꯥꯏꯗꯥꯏꯅꯦ
ꯑꯣ
ꯑꯍꯦꯑꯍꯦ ꯅꯣꯏꯒꯤ ꯁꯦꯂꯥꯔꯤ ꯀꯃꯥꯏꯅ ꯇꯧꯒꯦ ꯀꯃꯥꯏꯅ ꯇꯧꯒꯦ ꯍꯥꯢꯔꯒ ꯂꯩꯌꯦꯅꯦ
ꯑꯣ ꯑꯗꯣ ꯆꯥꯋꯣꯅꯥ ꯄꯩꯁꯥ ꯂꯩꯔꯗꯤ ꯆꯑꯣꯅ ꯀꯩꯅꯣ ꯃꯥꯁꯨ ꯂꯧꯔꯒ ꯆꯥꯛ ꯆꯥꯋꯣ
ꯀꯔꯤꯔꯣ
ꯑ ꯃꯣꯇꯣꯔ ꯆꯅꯥ ꯆꯅꯥ ꯇꯤꯡꯔꯒ ꯆꯥꯛ ꯆꯥꯑꯣ
ꯑꯣ ꯆꯠ ꯆꯠ ꯍꯣꯏ ꯑꯗꯨꯃꯥꯏ ꯆꯥꯕ ꯍꯧꯇꯥꯔꯦ ꯑꯃꯨꯛ ꯑꯩ ꯅꯍꯥꯟ ꯑ ꯑꯥ ꯑꯥ ꯍꯣꯁꯇꯦꯜꯗ ꯂꯩꯕ ꯀꯥꯟꯗꯣ
ꯑꯥ
ꯑꯗꯨꯏꯀꯥꯟꯗꯗꯤ ꯑꯗꯨꯀꯥꯟꯗꯗꯤ ꯐꯖꯅ ꯆꯥꯏꯕ ꯍꯧꯖꯤꯛꯇꯤ ꯆꯥꯗ꯭ꯔꯤ ꯑꯗꯨꯁꯨ ꯑꯃꯨꯛ ꯆꯥꯔꯅꯤ
ꯅꯪ ꯀꯃꯥꯏꯅ ꯆꯥꯕ꯭ꯔꯣ ꯑꯗꯨꯝ ꯇꯤꯡꯔꯒ ꯆꯥꯕ꯭ꯔꯣ ꯅꯠꯇ꯭ꯔꯒ
ꯇꯤꯡꯔꯒꯁꯨ ꯆꯥꯏ ꯑꯃ ꯑꯃ ꯂꯩꯗ ꯈꯔ ꯊꯣꯡꯔꯒꯀꯣ ꯕꯣꯏꯜꯒꯤ ꯃꯑꯣꯡꯗꯀꯣ
ꯑꯥ
ꯊꯨꯝꯒꯨꯝꯕ ꯊꯨꯝꯗꯣ ꯈꯔ ꯍꯥꯞꯄ ꯑꯗꯨ ꯃꯔꯨꯞꯀꯨꯝꯕꯗꯤ ꯍꯥꯞꯇꯕ ꯑꯗꯨꯨꯃꯥꯏꯅ ꯑꯃ ꯑꯃꯗꯤ ꯆꯥꯏ
ꯑ ꯑꯗꯨ ꯑꯗꯨ ꯏꯁꯤꯡ ꯇꯤꯡꯔꯒ ꯐ꯭ꯔꯦꯁ ꯑꯣꯏꯅ ꯆꯥꯕꯅ ꯍꯛꯆꯥꯡꯗꯤ ꯐꯩ ꯍꯥꯏꯌꯦꯅꯦꯀꯣ
ꯀꯣꯏꯌꯦ ꯐꯩꯌꯦ ꯍꯥꯏꯌꯦ ꯑꯗꯨ ꯕ꯭ꯂꯥꯠꯀꯤꯗꯣ ꯕ꯭ꯂꯠꯀꯨꯝꯕꯗꯣ ꯌꯥꯝ ꯐꯪꯕ ꯃꯜꯂꯦ ꯑꯗꯣ ꯆꯥꯎꯕꯗꯣ
ꯑꯣ ꯅꯪ ꯅꯪꯗꯤ ꯑꯗꯨꯒꯨꯝꯕ ꯌꯥꯝ ꯆꯥꯗꯧꯕꯅꯤ ꯀꯧꯁꯦꯝꯒꯤ ꯁꯔꯨꯛꯇꯣ
ꯎꯝ
ꯑꯩꯅ ꯈꯟꯕꯗ ꯀꯜꯁꯦꯝꯒꯤ ꯁꯔꯨ ꯋꯥꯠꯀꯇꯧꯕ ꯃꯥꯟꯒ꯭ꯔꯦ
ꯎꯝ ꯃꯥꯅꯤ ꯃꯥꯅꯤ ꯈꯔ ꯂꯩꯔꯒ ꯑꯃꯨꯛ ꯊꯥꯕ ꯇꯥꯔꯦ
ꯀꯛ ꯑ ꯀꯃꯥꯏ ꯇꯧꯕ꯭ꯔꯣ ꯑꯪ ꯌꯣꯟꯕꯗꯤ ꯀꯃꯥꯏ ꯇꯧꯕ꯭ꯔꯣ ꯀꯦꯖꯤꯗꯨꯗ ꯀꯌꯥꯒꯨꯝꯕ ꯀꯩ ꯀꯌꯥꯒꯨꯝꯕꯗ ꯌꯣꯟꯕ꯭ꯔꯣ
ꯀꯦꯖꯤꯗꯗꯣ ꯑꯩ ꯅꯍꯥꯟ ꯂꯩꯕ ꯃꯐꯝꯗꯗꯤ ꯑꯩꯠꯇꯤ ꯃꯥꯜꯂꯦ ꯑꯩꯠꯇꯤꯅꯤ
ꯑꯣ ꯑꯩꯠꯇꯤ ꯑꯩꯠꯇꯤ ꯑꯩꯠꯇꯤꯗꯤ ꯑꯗꯨꯝ ꯌꯥꯏꯌꯦ ꯑꯗꯨꯗꯤ ꯌꯥꯝ ꯇꯤꯡꯊꯣꯛꯑꯗꯧꯕꯅꯤ
ꯍꯣꯏ ꯔꯤꯖꯅꯦꯕꯜ ꯍꯥꯏꯕ ꯌꯥꯏ
ꯑ ꯑꯗꯨ ꯌꯥꯏꯌꯦ
ꯎꯝ ꯌꯥꯕꯅꯤ
ꯎꯝ ꯑꯗꯨꯗꯤ ꯌꯥꯝꯅ ꯌꯥꯝꯅ ꯍꯥꯎꯁꯨ ꯍꯥꯎꯋꯦꯀꯣ
ꯑꯩꯒꯤꯗꯤ ꯌꯥꯝ ꯍꯥꯎꯕꯗꯤ ꯅꯠꯇꯦꯗ ꯁꯨꯝ ꯑꯩꯈꯣꯏ ꯍꯛꯆꯥꯡ ꯐꯩꯌꯦ ꯍꯥꯏꯕꯒꯤ ꯁꯨꯝ ꯆꯥꯕꯒꯤ ꯋꯥꯅꯤꯗ
ꯑꯗꯣ ꯆꯥꯗꯧꯕꯅꯤꯅꯦ ꯀꯩꯅꯣ ꯑꯗꯨꯝ ꯍꯧ ꯑꯗꯨꯝ ꯌꯥꯕ ꯅꯠꯇ꯭ꯔꯣ ꯇꯦꯁꯁꯨ ꯑꯗꯨꯝ ꯌꯥꯏꯑꯦꯅ ꯆꯥꯕ ꯉꯝꯗꯦ ꯍꯥꯎꯇꯦ ꯍꯥꯏꯕꯗꯤ ꯂꯩꯇꯦꯅ
ꯍꯣꯏ ꯑꯗꯨꯒꯨꯝꯕꯗꯤ ꯂꯩꯇꯦ ꯑꯗꯨꯝ ꯆꯥꯕ ꯌꯥꯕꯅꯤ
ꯑ ꯎꯝ
ꯍꯤꯗꯥꯛꯀꯨꯝꯅ ꯌꯥꯝ ꯆꯥꯅꯤꯡꯗꯕ ꯌꯥꯝ ꯁꯤꯟ ꯌꯥꯝ ꯁꯤꯟ ꯑꯣꯏꯕ ꯑꯗꯨꯒꯨꯝꯕꯗꯤ ꯑꯗꯨꯝꯃꯗꯤ ꯅꯠꯇꯦ ꯑꯗꯨꯝ ꯆꯥꯕ ꯌꯥꯕꯅꯤ ꯑ ꯃꯇꯝ ꯃꯥꯡꯅꯤꯡꯉꯥꯏ ꯖꯁ
ꯇꯥꯏꯝ ꯄꯥꯁ ꯎꯝ ꯂꯥꯏꯔꯤꯛ ꯀꯨꯝꯕ ꯄꯥꯕ ꯀꯥꯟꯗ ꯑꯗꯨꯝ ꯇꯥꯏꯝ ꯄꯥꯁꯀꯨꯝꯕ ꯆꯥꯎꯋꯣ
ꯍꯣꯏ ꯑꯗꯨꯃꯥꯏ ꯍꯣꯏ
ꯑꯗꯨꯃꯥꯏ ꯆꯥꯕꯗꯣ ꯐꯔꯦ ꯈꯔ ꯂꯥꯏꯔꯤꯛ ꯈꯔ ꯄꯥꯔꯒ ꯔꯤꯐ꯭ꯔꯦꯁꯀꯤ ꯃꯇꯝꯗꯒꯨꯝꯕꯗꯒꯁꯨ ꯁꯨꯀꯣ
ꯎꯝ
ꯐ꯭ꯔꯦꯁ ꯇꯧꯕ ꯀꯥꯟꯗ ꯈꯔ ꯈꯔ ꯑꯗꯨꯁꯨ ꯐꯩ
ꯅꯪꯗꯤ ꯍꯧꯖꯤꯛꯀꯥꯟꯗꯤ ꯋꯥꯟ ꯅꯣꯡꯃꯥꯗ ꯑ ꯄꯨꯡ ꯀꯌꯥꯒꯨꯝꯕ ꯂꯥꯏꯔꯤꯛ ꯄꯥꯕ꯭ꯔꯣ ꯍꯧꯖꯤꯛꯀꯥꯟ
ꯍꯧꯖꯤꯛꯀꯥꯟꯕꯨ ꯍꯥꯏꯕ ꯍꯥꯏꯔꯣ ꯍꯥꯏꯗꯤ꯫ ꯄꯨꯡ ꯅꯨꯃꯤꯠ ꯑꯃꯗ ꯄꯨꯡ ꯑꯃ ꯃꯤꯅꯤꯠ ꯃꯤꯅꯤꯠ ꯐꯥꯎ ꯂꯌꯦ꯫ ꯌꯦꯡꯗꯦ ꯄꯥꯗꯦ꯫
ꯍꯧꯖꯤꯛ ꯀꯥꯟ꯫
ꯎꯝ ꯍꯧꯖꯤꯛꯀꯥꯟ ꯂꯥꯏꯔꯤꯛꯁꯨ ꯄꯥꯗꯦ ꯂꯥꯏꯔꯤꯛꯁꯨ ꯌꯦꯡꯗꯦꯕ ꯑꯩꯈꯣꯏ ꯑꯁꯤ ꯁꯤ ꯑꯩꯈꯣꯏ ꯔꯦꯟ ꯂꯩꯕ ꯍꯕꯗꯣ ꯑꯅꯧꯕꯅꯦꯕ ꯑꯗꯨꯒꯤ ꯏꯟꯚꯥꯏꯔꯣꯟꯃꯦꯟꯗꯨ ꯌꯥꯗꯦꯕꯀꯣ ꯂꯥꯏꯕ꯭ꯔꯦꯔꯤ ꯍꯦꯛ ꯂꯥꯏꯕ꯭ꯔꯦꯔꯤꯗ ꯄꯥꯗ꯭ꯔꯗꯤ ꯌꯥꯔꯣꯏ ꯁꯤꯗꯤ ꯁꯤꯗꯤ ꯐꯪꯁꯟꯒ ꯆꯞ ꯃꯥꯟꯅꯕꯅꯤꯗ꯫ ꯃꯤ ꯑꯁ ꯂꯥꯡꯕꯗꯣ꯫
ꯑꯣꯍꯣ꯫
ꯂꯥꯡꯕꯗꯣ ꯐꯪꯁꯟꯒ ꯆꯥꯞ
ꯀꯗꯥꯏꯗꯒꯤꯅꯣ ꯌꯨꯝ ꯅꯣꯏ ꯔꯦꯟ ꯂꯩꯀꯥꯏ ꯈꯣꯏꯔ ꯅꯠꯇ꯭ꯔꯒ ꯌꯨꯝ ꯑꯃꯥꯗ ꯂꯩꯃꯤꯟꯅꯕ ꯈꯣꯏꯔꯣ꯫
ꯑꯩꯈꯣꯏ ꯂꯩꯃꯤꯟꯅꯕ ꯀꯥꯡꯕꯨꯅꯤ ꯃꯣꯏꯁꯦ
ꯃꯤ ꯌꯥꯝ ꯂꯩꯕ꯭ꯔꯣ ꯅꯠꯇ꯭ꯔꯣ ꯀꯃꯥꯏꯅ ꯇꯧꯕ꯭ꯔꯣ꯫
ꯑꯩꯈꯣꯏꯁꯦ ꯐꯦꯃꯤꯂꯤ ꯃꯔꯤ ꯂꯩꯕꯅꯤ ꯌꯨꯝ ꯃꯄꯨꯕꯨ꯫ ꯍꯥꯏꯔꯗꯤꯀꯣ ꯃꯣꯏ ꯌꯨꯝꯕꯨ ꯍꯥꯏꯔꯗꯤ ꯐꯦꯃꯤꯂꯤ ꯍꯧꯖꯤꯛꯇꯤ ꯃꯔꯤꯛ ꯂꯩꯌꯦ꯫
ꯑꯥ꯫
ꯑꯁ ꯃꯣꯏꯅ ꯇꯧꯁꯤ ꯂꯣꯏꯔꯦꯅꯦ ꯐꯥꯒꯤꯅꯗꯅꯦ ꯂꯥꯡꯕꯗꯣ꯫ ꯑꯁ ꯌꯨꯒꯨꯝꯕ ꯈꯔꯁꯨ ꯊꯥꯛꯃꯥꯜꯂꯦꯕ ꯑꯗꯨꯒ
ꯑꯁ ꯇꯜꯂꯦꯀꯣ ꯁꯥꯎꯅꯤꯡꯉꯦ꯫ ꯀꯔꯤꯔ ꯈꯪꯗꯦꯍꯦ꯫ ꯑꯗꯨꯗꯤ ꯅꯨꯡꯉꯥꯏꯔꯝꯃꯣꯏ ꯏꯟꯚꯥꯏꯔꯣꯟꯃꯦꯟꯗꯨꯀꯣ꯫
ꯍꯣꯏ ꯏꯟꯚꯥꯏꯔꯣꯟꯃꯦꯟꯗꯤ ꯁꯤꯗꯗꯤ ꯌꯥꯁꯨ ꯌꯥꯗꯔꯦꯗ ꯌꯨꯝꯗꯨ ꯌꯨꯝꯁꯦ ꯐꯠꯇꯦ ꯌꯥꯝ ꯅꯨꯡꯉꯥꯏꯇꯦꯕꯀꯣ ꯁꯤꯗꯤ꯫ ꯆꯥꯕ ꯑꯗꯨꯒ ꯇꯨꯝꯕ ꯈꯛꯇꯅꯤꯗ꯫
ꯑꯩ ꯈꯔ ꯂꯩꯔꯗꯤ ꯂꯥꯏꯕ꯭ꯔꯦꯔꯤꯗ ꯑꯣꯏꯅ ꯄꯥꯔꯥꯅꯤ꯫
ꯑꯗꯨ ꯅꯥꯇꯣꯝꯗ ꯆꯠꯀꯦ ꯍꯥꯏꯅ ꯈꯜꯂꯤꯕ꯫
ꯂꯤꯔꯤꯗꯣ ꯁꯦꯂꯔꯔꯤꯁꯨ ꯐꯪꯈꯔꯦ ꯑꯗꯨ ꯫ ꯅꯦꯛꯁ ꯋꯤꯛ ꯍꯥꯏꯕ ꯇꯥꯔꯦ ꯍꯌꯦꯡꯗꯣ ꯉꯁꯤꯗꯣ꯫ ꯅꯇꯥꯗꯤ ꯍꯌꯦꯡꯗꯣ ꯁꯟꯗꯦꯅꯦꯕꯀꯣ꯫
ꯑꯥ꯫
ꯑꯗꯨꯗꯤ ꯃꯥꯟꯗꯦꯒꯨꯝꯕꯗ ꯑꯗꯨꯝ ꯍꯧꯕ ꯌꯥꯏ꯫
ꯑꯣ꯫
ꯑꯁ ꯉꯥꯡ ꯉꯔꯥꯡꯗꯣ ꯕꯖꯥꯔꯗ ꯑꯩꯈꯣꯏꯒꯤ꯫ ꯑꯩꯈꯣꯏꯗ ꯈꯔ ꯗꯔꯀꯥꯔ ꯑꯣꯏꯕ ꯄꯣꯠ ꯆꯩꯁꯤꯡꯀꯣ꯫
ꯑꯥ꯫
ꯊꯨꯝꯒꯨꯝꯕ ꯍꯥꯞꯅꯤꯡꯉꯥꯏ ꯊꯨꯝꯒꯨꯝꯕ ꯍꯥꯅꯤꯡꯉꯥꯏ ꯑꯁꯤꯒꯤ ꯅꯨꯡꯇꯣꯛꯄꯒꯨꯝꯕ ꯍꯥꯞꯅꯤꯡꯉꯥꯏ ꯑꯗꯨꯒ ꯐꯔꯥꯏ ꯀꯨꯝꯕ ꯇꯨꯅꯤꯡꯉꯥꯏ ꯈꯔ ꯂꯩꯕ ꯋꯥꯅꯤꯗ ꯑꯗꯨꯒꯤ ꯄꯩꯁꯥꯗꯣ꯫ ꯑꯗꯨꯗ ꯂꯣꯏꯅꯃꯛ ꯆꯥꯡꯈ꯭ꯔꯦꯕꯀꯣ ꯍꯧꯖꯤꯛꯁꯦ꯫ ꯄꯩꯁꯥ ꯑꯃꯐꯥꯎꯕ ꯂꯩꯇꯦ꯫ ꯑꯗꯨꯒꯤ ꯑꯗꯨ ꯉꯁꯤꯒꯤ ꯁꯦꯂꯔꯤꯗꯣ ꯉꯥꯏꯔꯒ
ꯑꯣ ꯑꯣ ꯅꯪꯒꯤ ꯁꯦꯂꯔꯔꯤ꯫ ꯉꯁꯤꯒꯤ ꯅꯠꯇꯕ ꯅꯍꯥꯟꯒꯤꯁꯨ ꯐꯪꯕ꯭ꯔꯣ ꯅꯠꯇ꯭ꯔꯒ
ꯅꯪ ꯅꯪꯉꯣꯟꯗ ꯈꯔ ꯂꯥꯛꯑꯕꯗꯣ꯫
ꯑꯥ꯫
ꯑꯗꯨꯒ ꯑꯩꯉꯣꯟꯗꯁꯨ ꯈꯔ ꯂꯥꯛꯕꯅꯦꯕ ꯑꯗꯨ ꯋꯦꯔꯗꯤꯒꯤꯗꯤ ꯋꯥꯟ ꯊꯥꯎꯖꯟ ꯁꯤꯛꯁ ꯍꯟꯗ꯭ꯔꯦꯗꯀꯨꯝꯕ ꯐꯪꯕꯅꯦꯕꯀꯣ꯫
ꯇꯣꯇꯦꯜ ꯔꯣ
ꯎꯝ
ꯎꯝ ꯑ
ꯑꯗꯨꯅꯤ ꯑꯩꯈꯣꯏ ꯑꯩꯈꯣꯏꯗꯣ ꯁꯤꯗ ꯂꯩꯕꯒꯨꯝꯅ
ꯍꯣꯏ ꯁꯤꯗ ꯂꯩꯕꯒꯨꯝꯅ ꯅꯦꯠꯀꯨꯝꯕ ꯅꯨꯡꯉꯥꯏꯔꯗꯤ ꯑꯥ ꯑꯩꯈꯣꯏ ꯌꯨꯝꯗ ꯂꯩꯕ ꯀꯥꯟꯗꯁꯨ ꯐꯖꯅ ꯋꯥꯔꯤ ꯁꯥꯗꯦ ꯑꯩꯈꯣꯏꯁꯦ ꯌꯥꯝ ꯐꯪꯗꯤ ꯐꯪꯒꯕꯅꯤꯅꯦ
ꯑꯗꯨꯗꯗꯤ ꯅꯦꯠ ꯅꯨꯡꯉꯥꯏꯇꯕꯀꯣ ꯅꯦꯠ ꯅꯨꯡꯉꯥꯏꯇꯕ ꯑꯁꯨꯝꯅ ꯅꯨꯡꯉꯥꯏꯇꯕ ꯑꯗꯨꯒꯤꯅꯤꯗ
ꯎꯝ ꯍꯣꯏ ꯍꯣꯏ ꯑꯁ ꯈꯪꯗꯦꯗ ꯏꯃꯥꯕꯨꯁꯨ ꯀꯣꯟ ꯇꯧꯕꯁꯨ ꯀꯔꯤ ꯒꯤꯔ ꯅꯦꯠꯋꯛ ꯄ꯭ꯔꯣꯕ꯭ꯂꯦꯝꯅꯔ ꯅꯠꯇ꯭ꯔꯒ ꯐꯣꯟ ꯄ꯭ꯔꯣꯕ꯭ꯂꯦꯝꯅꯔꯁꯨ ꯈꯪꯗꯦ
ꯑꯥ ꯃꯥꯒꯤꯗꯤ ꯐꯣꯟꯁꯨ ꯈꯔ ꯌꯥꯗꯕꯅꯤ ꯕꯤꯔꯥ ꯈꯔ ꯂꯩꯕꯅꯤ ꯃꯥꯒꯤꯁꯦ ꯕꯦꯇ꯭ꯔꯤꯒꯤ ꯔꯤꯆꯥꯔꯖꯒꯤ ꯅꯦꯠꯀꯤ ꯄ꯭ꯔꯣꯕ꯭ꯂꯦꯝꯁꯨ ꯂꯩꯕꯨꯗꯤ ꯂꯩꯌꯦ ꯑꯗꯨ ꯈꯛꯇ ꯅꯠꯇꯦꯕꯀꯣ
ꯐꯣꯟ ꯕꯦꯇ꯭ꯔꯤꯗꯣ ꯈꯔ ꯂꯨꯁ ꯈꯔ ꯕꯦꯇ꯭ꯔꯤ ꯂꯨꯁ ꯑꯣꯏꯔꯦꯕ
ꯑꯣ ꯏꯃꯥꯕꯨꯁꯨ ꯅꯨꯡꯁꯤꯕꯗꯤ ꯅꯨꯡꯁꯤꯗ
ꯎꯝ ꯃꯥꯁꯦ ꯅꯗꯤ ꯈꯔ ꯋꯥꯔꯝꯅꯤ ꯃꯤꯁꯨꯅꯥꯁꯨ ꯂꯩꯇꯦꯕꯀꯣ ꯌꯨꯝꯗ
ꯍꯣꯏ ꯅꯍꯥꯟ ꯀꯩꯅꯣꯃ ꯅꯣꯏꯅ ꯑꯣ ꯑꯗꯨ ꯅꯨꯃꯤꯠ ꯑꯗꯣ ꯅꯨꯡꯊꯪꯗ ꯀꯣꯟ ꯇꯧꯔ ꯋꯥꯑꯦ ꯑꯂꯦ ꯑꯩꯌꯦ ꯑꯗꯨ ꯕ꯭ꯔꯥꯗꯔꯁꯨ ꯑꯝꯃꯣꯁꯨ ꯗꯤꯌꯨꯇꯤꯔ ꯆꯠꯈ꯭ꯔꯦ ꯑꯗꯨꯗ ꯆꯥꯠꯇ꯭ꯔꯒ ꯂꯩꯑꯦ ꯎꯋꯏꯖꯥꯏ ꯆꯠꯈ꯭ꯔꯕꯁꯦ ꯌꯥꯝ ꯅꯨꯡꯉꯥꯏꯇꯦꯗ ꯅꯨꯡꯉꯥꯏꯇꯦꯗ ꯍꯥꯏꯅ ꯑꯩꯉꯣꯟꯗ ꯍꯥꯏꯕ ꯋꯥꯅꯤꯗ
ꯎꯝ ꯑꯣꯏꯔꯝꯅꯤ ꯌꯥꯝ ꯑꯁ ꯌꯥꯝ ꯕꯣꯔꯤꯡꯁꯨꯅꯤ ꯑꯗꯨꯗ ꯃꯤꯁꯨ ꯍꯟꯗꯛꯁꯦ ꯁꯅꯨꯡꯁꯥ ꯅꯨꯡꯉꯔꯕ ꯑꯗꯨꯒ ꯃꯤꯁꯦ ꯑꯁꯤ ꯑꯩꯈꯣꯏꯒꯤ ꯑꯩꯈꯣꯏꯒ ꯂꯩꯅꯕ ꯑꯩꯈꯣꯏ ꯌꯨꯝ ꯃꯅꯥꯛꯇ ꯑꯩꯈꯣꯏꯒꯤꯗꯣ ꯕꯤꯖꯤꯃꯦꯟ ꯑꯩꯈꯣꯏ ꯃꯣꯏꯒꯤ ꯌꯨꯝꯁꯦ ꯃꯣꯏꯁꯨ ꯃꯣꯏꯒꯤ ꯌꯨꯝꯗ ꯐꯖꯅ ꯂꯩꯇꯕꯅꯦꯕ
ꯑꯥꯎ
ꯑꯗꯨ ꯑꯗꯨꯒꯤ ꯑꯩꯈꯣꯏꯒꯤ ꯂꯩꯀꯥꯏꯁꯦ ꯃꯤꯁꯨ ꯌꯥꯝꯗꯕꯅꯦ
ꯃꯣꯏ ꯀꯗꯥꯏ ꯆꯠꯄ꯭ꯔ ꯕꯟꯖꯃꯟ ꯈꯣꯢꯗꯤ
ꯃꯣꯏꯁꯤ ꯃꯣꯏꯗꯤ ꯕꯖꯔꯗ ꯑꯗꯨꯝ ꯂꯩꯕꯅꯤꯗ ꯃꯣꯏꯁꯦ ꯕꯖꯥꯔꯗꯁꯨ ꯃꯣꯏꯒꯤ ꯌꯨꯝ ꯂꯩꯃꯜꯂꯦ
ꯑꯥ ꯀꯩꯅꯣꯃ ꯅꯪ ꯁꯪꯅꯨ ꯐꯥꯎꯕ ꯈꯪꯕ꯭ꯔꯣ
ꯍꯣꯏ ꯈꯪꯉꯦ
ꯃꯥꯗꯨ ꯃꯥꯁꯨ ꯑꯗꯨꯝ ꯃꯌꯨꯝꯗ ꯂꯩꯕ꯭ꯔꯣ ꯀꯃꯥꯏꯅ ꯇꯧꯕ꯭ꯔꯣ
ꯒꯔꯤ